ꯍꯜꯂꯣ
ꯑꯍꯥꯟꯕ ꯃꯛꯇꯗ ꯃꯅꯤꯁꯥꯃ ꯈꯨꯔꯨꯝꯖꯔꯤ ꯑꯃꯗꯤ ꯅꯂꯥꯁꯨ ꯈꯨꯔꯨꯝꯖꯔꯤ
ꯍꯍ ꯑꯥ ꯑꯩꯅ ꯑꯍꯥꯟꯕ ꯀꯣꯜ ꯇꯧꯔꯀꯥꯟꯗ ꯌꯥꯗꯕꯋꯥꯅꯦ ꯅꯪꯒꯤ ꯀꯣꯜꯗꯣ
ꯀꯩꯅꯣꯅꯅꯦ ꯑꯁ ꯀ ꯈ ꯄꯣꯕ꯭ꯂꯦꯝ ꯈꯈꯤꯇꯪ ꯇꯞꯄ ꯇꯞꯇꯕꯗꯤ ꯈꯔꯗꯤ ꯑꯗꯨꯝ ꯂꯩꯅꯤꯍꯦ
ꯎꯝ ꯑꯗ ꯑꯩꯁꯦ ꯑꯩ ꯅꯝꯕꯔ ꯑꯩꯅ ꯇꯧꯔꯤꯁꯦ ꯅꯝꯕꯔꯁꯤꯕꯨ ꯁꯣꯏꯔꯖꯥꯠꯂꯅꯦꯅ ꯅꯝꯕꯔꯁꯤ ꯑꯃꯨꯛ ꯆꯦꯛ ꯇꯧꯔꯤ ꯅꯝꯕꯔꯁꯨ ꯑꯃꯨꯛ ꯆꯨꯝꯕ ꯑꯗ ꯃꯁꯤꯡ ꯋꯥꯠꯂꯖꯥꯠꯂꯅꯦꯅ ꯇꯧꯔꯀꯥꯟ ꯑꯗꯨꯁꯨ ꯋꯥꯠꯇꯕ ꯑꯗꯨꯒꯗꯤ ꯑꯃꯨꯛꯀ ꯇꯧꯔꯒꯦꯗ ꯃꯁꯤꯗꯤ ꯇꯧꯔꯀꯥꯟꯗ ꯌꯥꯔꯛꯏꯅꯤ
ꯌꯥꯥꯟ ꯇꯥꯗꯦ ꯅꯨꯃꯤꯠ ꯑ ꯑꯩ ꯀꯩꯅꯣ ꯇꯧꯅꯤ ꯑꯩꯗꯤ ꯉꯥꯏꯗ꯭ꯔꯦ ꯑꯩꯗꯤ ꯈꯤꯇꯪ ꯆꯣꯟꯊꯔꯒꯗꯤ ꯆꯥꯗꯕꯅꯤ ꯆꯝꯐꯨꯠꯇꯨ ꯆꯥꯈꯤꯕꯅꯤ ꯌꯥꯝ ꯁꯦꯡꯅ ꯍꯥꯢꯔꯒꯗꯤ ꯒꯦꯞꯁ ꯈꯔ ꯂꯩꯍꯜꯂ ꯆꯥꯎ ꯍꯥꯏꯕꯅꯦ ꯑꯗꯨꯝ ꯊꯜꯂꯤꯉꯩ ꯆꯠꯁꯟꯕꯗꯨ ꯅꯠꯇꯕ
ꯃꯥꯅꯦ
ꯄꯨꯡ ꯕꯥꯔꯣ ꯌꯥꯝ ꯁꯦꯡꯕ ꯑꯩ ꯗꯤ ꯑꯁꯦꯡꯕ ꯍꯧꯖꯤꯛꯁꯦ ꯕꯥꯔꯣ ꯁ꯭ꯋꯥꯏꯗ ꯆꯥꯎ ꯍꯥꯏꯕꯅꯤ ꯑꯗꯣ ꯑꯩꯁꯨ ꯑꯥꯗ ꯀ꯭ꯂꯥꯁ ꯌꯥꯎꯕ ꯆꯠꯇꯣꯏꯅꯤꯅ ꯑꯃꯨꯛ ꯃꯨꯛ ꯆꯥꯗꯒ ꯍꯣꯔꯦꯟ ꯇꯥꯏꯃꯤꯡꯗꯨꯃꯨꯛ ꯐꯔꯛ ꯇꯥꯗꯣꯏꯕ ꯑꯗꯒꯤ ꯑꯉꯥꯡ ꯃꯆꯥ ꯃꯛꯁꯨꯨ ꯅꯠꯇꯕꯅꯤꯅ ꯆꯥꯛ ꯈꯤꯇꯪ ꯄꯨꯔ ꯆꯠꯈꯤꯒꯦꯕꯨ ꯍꯣꯔꯦꯟ ꯀꯥꯟꯇꯤꯟꯗ ꯆꯪꯉꯒ ꯆꯥꯔꯁꯨ ꯑꯃ ꯆꯥꯔꯁꯨ ꯏꯀꯥꯏꯖꯩꯗꯣ ꯃꯤ ꯍꯦꯛ ꯎꯔꯒ ꯆꯥꯕꯗꯤ ꯌꯥꯏ ꯔꯨꯝꯗꯨꯅ ꯇꯣꯉꯥꯟꯕ ꯑꯣꯏꯗꯤ ꯐꯕ ꯑꯗꯨꯅ ꯇꯜꯂꯦ ꯑꯗꯨꯅ ꯃꯤꯅꯁꯨ ꯑꯗꯨꯝ ꯍꯥꯏ ꯇꯉꯥꯏ ꯐꯗꯒꯗꯤ ꯕꯥꯔꯣ ꯂꯥꯟꯗ꯭ꯔꯒꯁꯨ ꯑꯗꯨꯝ ꯆꯥꯊꯣꯛꯑꯣ ꯀꯩꯁꯨ ꯀꯥꯏꯗꯦ ꯑꯗꯨꯒ ꯍꯤꯗꯥꯡꯗ ꯆꯥꯕ ꯈꯣꯠꯄ ꯂꯩꯔꯗꯤ ꯆꯥꯊꯣꯛꯑꯣꯅ ꯑꯗꯨꯃꯥꯏꯅ ꯇꯧꯋꯦ ꯑꯁ ꯍꯟꯗꯛꯀꯤ ꯅꯣꯡ ꯆꯨꯨꯔꯨꯕꯗꯗꯤ ꯎꯕ ꯎꯔꯨꯗꯦꯅ ꯁꯤꯗꯩ ꯃꯔꯨꯝꯗ ꯂꯩꯔꯝꯃꯤ ꯈꯣꯡꯎꯞ ꯑꯍꯨꯝ ꯑꯃꯁꯨ ꯃꯣꯠꯂꯒ ꯂꯩꯔꯝꯕ ꯁꯤꯁꯨ ꯐꯅ ꯁꯨꯗꯣꯛꯇ ꯌꯥꯔ ꯍꯣꯔꯦꯟ ꯍꯌꯦꯡ ꯍꯜꯂꯛꯑꯒ ꯑꯗꯨꯒ ꯐꯩꯖꯣꯝ ꯗ꯭ꯔꯦꯁꯀꯁꯨ ꯂꯩ ꯁꯨꯕ ꯌꯥꯕ ꯁꯨꯗ꯭ꯔꯤ
ꯅꯣꯡ ꯆꯨꯕꯅꯤꯅꯅꯦ ꯅꯣꯡ ꯆꯨꯕꯅꯤꯅ ꯁꯨꯕꯁꯦ ꯇꯜꯂꯦ ꯍꯥꯏꯕ ꯐꯧꯐꯝ ꯈꯣꯠꯐꯝ ꯍꯥꯏꯕ ꯑꯃꯁꯨ ꯂꯩꯗꯅꯀꯣ ꯐꯧꯚꯝ ꯅꯥꯇꯩ ꯆꯥꯗ꯭ꯔꯒꯗꯤ ꯃꯥꯒꯤ ꯑꯩꯈꯣꯏꯒꯤ ꯀꯪꯗ꯭ꯔꯒ ꯃꯥꯒꯤ ꯃꯅꯝ ꯑꯃ ꯊꯣꯛꯄꯗꯣ ꯇꯜꯂꯦꯕ ꯍꯣꯏ ꯀꯩꯅꯣ ꯀꯝꯐꯣꯔꯠꯀꯨꯝꯕ ꯍꯥꯞꯄꯒꯕꯨꯗꯤ ꯃꯅꯝꯕꯨꯗꯤ ꯆꯦꯟꯗꯦ ꯑꯗꯨꯏꯒꯁꯨ ꯁꯨꯕꯗꯣ ꯀꯝꯐꯣꯔꯠ ꯍꯥꯞꯄ ꯀꯥꯎꯕꯁꯨ ꯑꯗꯨꯝ ꯌꯥꯎꯋꯦ ꯍꯥꯏꯕ ꯍꯣꯔꯦꯟ ꯊꯥꯗꯣꯛꯄ ꯀꯥꯟꯗ ꯑꯗꯨꯗꯨꯅꯅꯦ ꯐꯔꯛ ꯇꯥꯏ ꯍꯥꯏꯕ ꯅꯣꯡ ꯆꯨꯕꯁꯦ ꯐꯤ ꯁꯨꯕꯒꯤ ꯃꯇꯥꯡꯁꯤꯗꯗꯤ
ꯑꯗꯨꯒꯤ ꯃꯅꯝ ꯅꯨꯡꯁꯤꯕ ꯀꯝꯐꯣꯔꯠ ꯍꯥꯞꯄꯁꯦ ꯑꯩꯈꯣꯏ ꯐꯤ ꯄꯨꯔꯥ ꯊꯥꯗꯣꯛꯄ ꯂꯣꯏꯔꯦ ꯍꯥꯏ ꯀꯥꯟꯗ ꯈ꯭ꯋꯥꯏ ꯂꯥꯁꯇ ꯑꯃꯨꯛ ꯏꯁꯤꯡꯗ ꯂꯥꯛꯇꯣꯏ ꯅꯠꯇ꯭ꯔꯣ
ꯍꯣꯏ ꯍꯣꯏ ꯑꯩꯈꯣꯏꯅ ꯅꯤꯝ ꯂꯥꯛꯄꯗꯣ ꯑꯗꯨꯃꯥꯏꯅ ꯂꯥꯛꯇꯣꯢꯕ ꯑꯗꯨꯃꯨꯛ ꯁ ꯁꯨꯝꯗꯣꯛꯑꯒ ꯐꯧꯕꯤꯕꯩ ꯋꯥꯅꯤ
ꯎꯝ ꯑꯁ ꯀꯩꯅꯣ ꯅꯣꯡꯃꯥꯏꯖꯤꯡ ꯀꯩꯊꯦꯜꯒꯗꯤ ꯀꯨꯏꯔꯦꯗ ꯍꯍ
ꯎꯝ ꯆꯠꯄꯗꯤ ꯆꯠꯅꯤꯡꯉꯤꯕꯨꯅꯦ ꯆꯠꯂꯨꯔꯒ ꯅꯥꯇꯩ ꯄꯨꯗꯩ ꯆꯥ ꯐꯠꯇꯕ ꯑ ꯊꯦꯡꯅꯕꯗꯨꯗ ꯇꯟꯕ
ꯑꯗꯨꯒꯤꯗꯤ ꯖꯣꯅꯤ ꯌꯥꯝ ꯌꯥꯒꯟꯕꯅꯦ ꯍꯦꯛꯇ
ꯇꯥꯕꯅꯤ ꯃꯥꯅ ꯍꯟꯗꯛꯇꯤ ꯑꯁ ꯑꯩ ꯑꯩ ꯍꯟꯗꯛꯇꯤ ꯑꯃꯨꯛ ꯍꯟꯅ ꯆꯠꯂꯔꯣꯏ ꯑꯩ ꯗꯥꯎ ꯌꯥꯗꯦ ꯑꯩ ꯑꯃꯨꯛ ꯍꯟꯅ ꯆꯠꯂꯔꯣꯏ ꯑꯩ ꯗꯥꯎ ꯌꯥꯗꯦꯗ ꯗꯥꯎ ꯌꯥꯗ꯭ꯔꯤꯗꯤ ꯑꯩꯅꯦ ꯑꯩꯗꯤ ꯑꯝꯇ ꯂꯩꯗꯅ ꯂꯥꯛꯏꯅꯦ ꯃꯥꯏꯗꯤ ꯑꯃꯕꯨ ꯂꯩꯔꯛꯏꯌꯦ ꯉꯥꯍꯥꯟꯃꯨꯛ ꯆꯠꯄꯗ
ꯗꯥꯎ ꯌꯥꯗꯕꯒꯤ ꯋꯥ ꯅꯠꯇꯦꯅꯦ ꯑ ꯔꯁꯤꯌꯥ ꯕꯨ ꯑꯣꯏꯔꯣ ꯃꯥꯕꯨ ꯑꯣꯏꯔꯣ ꯑꯝꯇ ꯃꯣꯏꯒꯤ ꯑ ꯍꯣꯏ ꯆꯠꯄꯕꯨꯗꯤ ꯅꯨꯡꯉꯥꯏꯕꯣ ꯃꯣꯏꯒꯤ ꯆꯠꯂꯝꯗꯥꯏ ꯉꯥꯏꯅꯕꯤꯗꯣ
ꯑꯧ
ꯀꯩꯅꯣ ꯑꯗꯨꯕꯣ
ꯈꯪꯗꯦꯉꯣ ꯃꯣꯏꯁꯦ
ꯄꯨꯡ ꯇꯔꯥꯗ ꯄꯨꯡ ꯇ ꯇꯔꯥꯗ ꯆꯠꯀꯦꯅ ꯈꯟꯕ ꯊꯕꯛꯁꯦ ꯄꯨꯡ ꯃꯉꯥꯅ ꯍꯥꯏꯌꯣꯕ ꯃꯣꯏꯗꯗꯤ ꯈꯔ ꯍꯦꯟꯀꯠ ꯍꯦꯟꯀꯠꯅ ꯗ꯭ꯔꯗꯤ ꯄꯨꯡ ꯇꯔꯥꯗ ꯆꯠꯅꯤꯡꯕ ꯄꯣꯠꯁꯦ ꯄꯨꯡ ꯅꯤꯄꯥꯟꯗ ꯍꯥꯏ ꯑꯟꯏꯟꯇꯦꯜꯂꯤꯖꯤꯕꯜ ꯉꯟꯈꯠ ꯉꯟꯈꯠꯅ ꯄꯨꯡ ꯑꯃ ꯑꯅꯤ ꯉꯟꯈꯠꯅ ꯍꯥꯏꯌꯣꯕ
ꯎꯝ ꯑꯗꯨꯝ ꯅꯤꯡꯉꯥꯏ ꯃꯔꯥꯏꯗꯒꯤꯅꯦ ꯇꯨꯝꯃꯒꯅꯦ ꯑꯗꯨꯝ ꯐꯣꯟ ꯃꯦꯠꯂ ꯂꯩꯗꯣꯏꯅꯦꯕ ꯃꯤ ꯂꯥꯛꯑꯀꯥꯟꯗ ꯂꯣꯏꯁꯟꯗꯣꯏꯅꯦꯕ ꯑꯗꯨꯗꯣ ꯇꯧꯅꯨ ꯍꯥꯏꯕ
ꯑꯗꯨ ꯌꯣꯡꯅꯦ ꯃꯥ ꯃꯥ ꯂꯥꯛꯅꯕꯤ ꯑꯗꯒꯤ ꯑꯁꯥꯏꯅ ꯑꯦꯌꯥꯔꯄꯣꯔꯠꯇ ꯌꯧꯅꯕꯤ ꯑꯀꯛꯅꯕꯤ ꯇꯥꯏꯃꯤꯡ ꯃꯇꯝꯅꯤ ꯍꯥꯏꯗꯤ ꯃꯣꯏ ꯁꯨꯛꯅꯪ ꯅꯪꯉꯏꯌꯦ ꯍ
ꯑꯗꯨꯕꯨꯗꯤ ꯏꯌꯥꯔꯄꯣꯔꯠꯇꯗꯤ ꯁꯣꯏꯗꯤꯌꯦ ꯑꯟꯏꯟꯇꯦꯜꯂꯤꯖꯤꯕꯜ ꯑꯗꯨꯗꯤ ꯉꯥꯏꯅ ꯌꯥꯕ ꯄꯣꯠ ꯅꯠꯇꯕꯅꯤꯅ
ꯍꯣꯏ
ꯑꯩꯈꯣꯏꯗꯗꯤ ꯇꯧꯕ ꯌꯥꯅꯤꯅ ꯅꯤꯡꯉꯥꯏꯗꯣ ꯇꯧꯔꯤꯅꯦ ꯍꯥꯏꯕ
ꯍꯣꯏ ꯑꯗꯨꯝꯕꯗꯣ ꯑꯗꯨꯃꯥꯏꯅ ꯂꯩꯔꯗꯤ ꯐꯗꯧꯅꯦꯕ ꯇꯧꯋꯦ ꯍꯥꯏꯕ ꯑꯁꯦꯡ ꯕꯅꯦ ꯑꯗꯒꯤ ꯑꯩꯈꯣꯏꯅꯁꯨ ꯆꯥꯛꯆꯥ ꯍꯩꯖꯥꯟꯅꯕ ꯆꯠꯄꯁꯦ ꯔꯁꯤꯌꯥ ꯍꯧꯔꯨꯅꯤ ꯃꯤꯅ ꯑꯗꯨ ꯐꯖꯅ ꯊꯦꯡꯉꯕꯗ ꯄꯨꯡ ꯇꯔꯥꯊꯣꯏꯅꯤꯀꯣ ꯇꯔꯥꯊꯣꯏ ꯃꯈꯥꯏꯁꯤ ꯊꯦꯡꯉ ꯍꯥꯏꯕꯗꯨꯗꯤ ꯃꯥ ꯍꯦꯛ ꯉꯥꯏꯔꯤꯉꯩ ꯍꯧꯔꯤꯉꯩ ꯃꯤ ꯅ ꯆꯠꯂꯟꯒ꯭ꯔꯅꯤ ꯃꯥꯒ ꯀꯣꯟ ꯆꯠꯃꯤꯟꯅꯕꯁꯦ ꯄꯨꯡ ꯑꯃꯒꯤ ꯃꯌꯥ ꯇꯥꯅꯤꯡ ꯇꯃꯥꯡ ꯇꯧꯋꯦ ꯍꯥꯏꯕ
ꯎꯝ ꯇꯧꯏ ꯇꯧꯏ ꯃꯥ ꯉꯥꯏꯕꯁꯤꯗꯤ ꯃꯁꯥꯒꯤ ꯑꯗꯨꯝ ꯑꯩꯈꯣꯏ ꯍꯟꯗꯛ ꯃꯄꯣꯛꯀꯤ ꯑꯣꯏꯅ ꯑꯗꯨꯝ ꯉꯥꯏꯔꯅꯤ ꯆꯠꯃꯤꯟꯅꯕꯗ
ꯑꯗꯨꯒ ꯑꯩꯅ ꯌꯥꯝ ꯇꯟꯕ ꯑꯃꯅꯅꯦ ꯃꯥ ꯌꯥꯝ ꯁꯥꯊꯤꯕ ꯑꯃꯅ ꯀꯩꯅꯣꯁꯦ ꯇꯨꯝꯃꯒ ꯂꯩꯔꯝꯕꯁꯦ ꯃꯁꯥ ꯄꯥꯏ ꯒꯣꯔꯣꯣꯡ ꯣꯔꯣꯡ ꯣꯔꯣꯡ ꯍꯧꯗꯣꯛꯄꯁ ꯍꯧꯒꯠꯇꯤ ꯑꯗꯨꯝ ꯇꯨꯝꯃꯦ ꯍꯥꯏꯕ
ꯊꯃꯦ ꯇꯃꯦꯠꯇꯃꯦ ꯊꯨꯡ ꯉꯅꯤ
ꯑ ꯉꯔꯥꯡꯁꯨ ꯀꯩꯅꯣ ꯎꯔꯝꯃꯦ ꯉꯔꯥꯡ ꯂꯣꯏꯕꯣ ꯅꯍꯥꯟ ꯍꯥꯏꯊꯔꯛꯄꯗ ꯀꯣꯏ ꯅꯈꯣꯏ ꯑꯩꯈꯣꯏ ꯊꯦꯡꯅꯕꯅ ꯅ ꯃ ꯑ ꯊꯕꯛ ꯇꯧꯕꯤ ꯀꯥꯟꯗ ꯑꯩꯈꯣꯏ ꯄꯨꯜꯂꯤꯗꯅ
ꯎꯝ
ꯑꯗ ꯊꯣꯛꯂꯛꯄꯗ ꯑꯦꯂꯤꯁꯇꯣ ꯊꯦꯡꯅꯔꯝꯃꯤ ꯃꯨꯡꯖꯥꯅ ꯑꯦꯂꯤꯁꯤ ꯑꯗꯨꯝ ꯕꯥꯔ ꯂꯥꯛꯑ ꯃꯥꯗꯤꯦ ꯃꯥꯒꯤꯣꯐꯝꯁꯤ ꯌꯦꯡꯉꯨꯗꯅꯦ ꯇꯔꯥꯊꯣꯏ ꯂꯥꯟꯕ ꯕꯥꯔꯣ ꯂꯥꯟꯕ ꯑꯃꯥꯟꯥꯟꯕ ꯁ꯭ꯏꯗ
ꯈꯪꯗꯦꯉꯣ ꯃꯣꯏꯅ ꯃꯔꯣ ꯑꯃ ꯀꯃꯥꯏꯅ ꯇꯧꯔꯤꯅꯣ ꯈꯪꯗꯦ
ꯈꯪꯗꯤꯌꯦ ꯑꯗꯨꯝ
ꯃꯤꯒꯤ ꯋꯥ ꯉꯥꯡꯅꯕꯗꯤ ꯊꯣꯛꯑꯕ ꯑꯩꯈꯣꯏꯁꯦ ꯑꯗꯨ ꯁꯨꯝ ꯄꯥꯍꯟꯅꯤꯡꯕꯗ ꯠꯇꯣ
ꯐ
ꯑꯉꯥꯡꯅꯤꯅ ꯎꯝ ꯑꯊ ꯑꯃ ꯑꯃ ꯊꯦꯡꯕꯗꯗꯤ ꯆꯠꯍꯟꯅꯤꯡꯗꯦ ꯗꯕ
ꯑꯣ ꯑꯩꯗꯣ ꯅꯍꯥꯟꯃꯨꯛ ꯌꯥꯎꯔꯨꯔꯦꯔꯁꯎ ꯃꯣꯏꯅ ꯆꯠꯂꯨꯁꯦꯅ ꯅꯣꯡ ꯃꯇꯝꯗꯨꯗ ꯊꯥꯕꯜ ꯆꯣꯡꯕꯀꯣ ꯊꯥꯕꯜ ꯆꯣꯡꯕ ꯅꯨꯃꯤꯠꯇꯨꯕꯣ ꯅꯇ ꯏꯁꯩ ꯌꯦꯡꯕ ꯆꯠꯄ ꯊꯥꯕꯜꯒ ꯇꯧꯗ꯭ꯔꯤ ꯑꯗꯨꯒ ꯄꯨꯔꯥ ꯍꯜꯂꯛꯄ ꯂꯣꯏꯔꯦ ꯏꯁꯩꯁꯨ ꯂꯣꯏꯔꯕꯅꯤꯀꯣ ꯄꯨꯔꯥ ꯂꯥꯁ ꯃꯃꯩ ꯈꯣꯃ ꯊꯣꯛꯂꯛꯑꯅꯤ ꯑꯗꯨꯒ ꯑꯃꯨꯛ ꯃꯊꯪ ꯃꯊꯪ ꯁꯨꯝ ꯑꯩꯈꯣꯏꯁꯦ ꯃꯌꯥꯝ ꯎ ꯎ ꯀꯩꯕꯥ ꯀꯣꯐꯤ ꯊꯛꯇꯅ ꯑꯗꯒꯤ ꯀꯣꯐꯤ ꯗꯨꯀꯥꯟꯒꯗꯤ ꯍꯥꯡꯉ ꯑꯗꯨꯝ ꯄꯨꯡ ꯊꯦꯡꯕꯨ ꯍꯥꯡꯕ ꯂꯩꯗꯅ ꯑꯗꯨꯗ ꯆꯪꯉꯀꯥꯟꯁꯤꯗ ꯀꯗꯥꯏꯗꯤ ꯄꯨꯡ ꯀꯩꯅꯣ ꯇꯥꯕꯅꯦ ꯃꯤ ꯊꯣꯛꯂꯛꯄ ꯑꯗꯥꯏꯒꯤ ꯑꯩꯈꯣꯏ ꯍꯤꯌꯥꯡꯊꯥꯡ ꯁꯣꯔꯣꯛꯇ ꯂꯩꯉꯩꯥꯏ ꯑꯗꯨꯋꯥꯏꯁꯤꯗ ꯄꯨꯡ ꯅꯣꯡꯉꯥꯜꯂꯛꯄꯒꯤ ꯄꯨꯡ ꯃꯔꯤ ꯇꯥꯔꯛꯑꯕꯅꯦ ꯃꯔꯤ ꯇꯥꯔꯛꯄ ꯁꯤꯗꯤ ꯀꯩꯗꯧꯔꯦ
ꯅꯣꯡꯉꯥꯜꯂꯕꯅꯤ ꯀꯩꯅꯣ ꯅꯣꯡꯉꯥꯜꯂꯛꯄ ꯅꯠꯇꯦ ꯅꯣꯡꯉꯥꯜꯂꯕꯅꯤ
ꯂꯥꯛꯑꯦ ꯋꯥꯀꯤꯡ ꯃꯌꯥꯝ ꯊꯣꯛꯂꯛꯑꯕꯅꯦꯕ ꯑꯗꯨ ꯃꯣꯏ ꯆꯠꯅꯔꯁꯦꯅ ꯑꯝꯇ ꯍꯥꯏꯅꯗꯦ ꯍꯥꯏꯕ ꯑꯁ ꯑꯩꯅ ꯉꯝꯃꯔꯣ ꯑꯩꯅ ꯈꯤꯔꯦ ꯑꯣ ꯑꯩ ꯃꯇꯨꯡꯗꯗꯤ ꯌꯥꯎꯖꯔꯔꯣꯏꯀꯣꯅ ꯃꯣꯏꯕꯨꯗꯤ ꯑꯗꯨꯝ ꯃꯣꯏ ꯁꯨꯝ ꯕꯔꯥꯕꯔ ꯇꯣꯏꯕꯅꯤꯅ ꯑꯗꯨꯝ ꯍꯩꯅꯕ ꯍꯥꯏꯇꯥꯔꯦ
ꯎꯝ
ꯑꯗꯨꯅꯤꯗ ꯑꯗꯨꯕꯨꯗꯤ ꯅꯨꯡꯉꯥꯏꯕꯤ ꯂꯥꯡꯕꯤ ꯁꯨꯝ ꯄꯥꯝꯖ ꯇꯧꯋꯤꯅꯤ ꯑꯩꯈꯣꯏꯁꯨ ꯄꯥꯝꯕꯕꯨꯗꯤ ꯄꯥꯝꯃꯦ ꯑꯗꯨꯏꯁꯨ ꯑꯗꯨꯗꯤ ꯃꯤꯒꯤ ꯇꯨꯝꯕ ꯍꯥꯏꯕ ꯃꯇꯝ ꯑꯃ ꯂꯩꯗꯅ
ꯎꯝ ꯑꯗꯣ ꯃꯣꯏ ꯍꯧꯖꯤꯛ ꯏꯟꯈꯠꯂꯛꯄꯒꯤ ꯃꯣꯏ ꯆꯍꯤ ꯀꯨꯟ ꯀꯨꯟꯃꯥꯊꯣꯏ ꯀꯨꯟꯅꯤꯊꯣꯏ ꯑꯗꯨꯃꯥꯏꯅ ꯂꯩꯕꯒꯤ ꯃꯁꯥꯗꯣ ꯇꯒꯠ ꯇꯒꯠ ꯇꯦꯛꯄꯩ ꯋꯥꯅꯤꯍꯦ ꯃꯣꯏ ꯆꯍꯤ ꯍꯦꯛꯇ ꯌꯥꯝꯃꯛꯑꯀꯥꯟꯗ ꯑꯗꯨ ꯗꯨꯒꯤ ꯃꯥꯒꯤ ꯂꯣꯏꯅꯃꯛ ꯀꯩꯅꯣ ꯂꯥꯛꯈꯤꯅꯤ ꯑꯝꯇ ꯂꯦꯝ ꯃꯥꯥꯡꯑꯣꯢ ꯑꯗꯨꯅꯦ ꯇꯜꯂꯤꯁꯦ ꯍꯧꯖꯤꯛꯇꯤ ꯃꯣꯏ ꯅꯍꯥ ꯑꯣꯏꯔꯤꯕꯅꯤꯅ ꯇꯤꯛ ꯇꯤꯛ ꯂꯥꯎꯔꯤꯕꯅꯤꯅ ꯀꯔꯤꯝ ꯈꯟꯗꯕ ꯃꯤꯌꯣꯢꯕ ꯑꯩꯈꯣꯏꯅ ꯆꯥꯁꯤꯟ ꯊꯛꯆꯟꯈꯤꯕ ꯃꯌꯥꯝꯁꯤꯕꯨ ꯂꯦꯝꯅ ꯃꯥꯡꯕ꯭ꯔꯅꯦ ꯑꯩꯅ ꯆꯥꯈꯤꯕꯒꯤ ꯃꯇꯨꯡ ꯏꯟꯅ ꯑꯩꯅ ꯊꯛꯈꯤꯕꯒꯤ ꯃꯇꯨꯡꯏꯟꯅ ꯑꯩꯅ ꯇꯧꯈꯤꯕ ꯂꯣꯏꯅꯃꯛ ꯂꯥꯁꯇ ꯂꯣꯏꯅꯃꯛ ꯐꯪꯉꯤꯁꯤꯗꯤ ꯑꯔꯣꯏꯕꯗꯗꯤ ꯄꯣꯂꯣꯏꯗ ꯂꯣ ꯐꯪꯉꯤ ꯌꯥꯝꯁꯤꯗꯤ ꯆꯨꯔꯨꯞ ꯌꯥꯝ ꯊꯛ ꯄꯃꯤꯅ ꯂꯪꯁ ꯅꯥꯔꯛꯇꯅ ꯈꯣꯠꯂꯛ ꯇꯅ ꯑꯗꯨꯅ ꯇꯧꯔꯗꯅ ꯍꯤꯗꯥꯛ ꯌꯥꯝ ꯊꯛ ꯄꯃꯤꯅ ꯂꯤꯚꯔ ꯁꯣꯛꯇꯅ ꯁꯤꯔꯣꯁꯤꯁ ꯇꯥꯗꯅꯣ ꯈꯣꯠ ꯇꯅ ꯃꯌꯥꯝꯁꯤ ꯁꯤꯅꯤꯅꯦ ꯃ ꯑꯗꯨꯅꯦ ꯂꯩ ꯐꯪꯉꯗꯣꯏꯅꯤ ꯇꯨꯃꯤꯟ ꯇꯨꯃꯤꯟꯅ ꯂꯦꯝꯅꯃꯇ ꯃꯥꯡꯒꯤꯗꯧ ꯅꯠꯇꯦ ꯑꯗꯨꯅ ꯏꯁꯥ ꯏꯁꯥꯅ ꯒ꯭ꯌꯥꯟ ꯇꯥꯅꯕ ꯍꯣꯏ ꯃꯤꯑꯣꯏꯕꯅꯤ ꯑꯩꯈꯣꯏꯁꯨ ꯊꯛꯅꯤꯡ ꯆꯥꯅꯤꯡ ꯉꯥꯎꯅꯤꯡꯕ ꯍꯥꯏꯁꯤꯗꯤ ꯃꯤ ꯈꯨꯗꯤꯡꯃꯛ ꯇ ꯂꯣꯏꯅ ꯐꯥꯎꯕ ꯏꯊꯤꯜ ꯑꯃꯈꯛꯅꯦꯕ ꯈꯪꯗꯦ ꯍꯥꯏꯔꯤꯕ ꯑꯩꯁꯨꯅꯦ
ꯍꯩꯏꯁ ꯑꯩꯁ ꯀꯩꯅꯣꯁꯨ ꯂꯣꯏꯔꯦ ꯎꯝ ꯂꯣꯁꯟꯁꯨ ꯂꯣꯏꯁꯜꯂꯦ ꯑꯃꯇꯪ ꯂꯩꯗꯕꯗꯤ ꯌꯥꯔꯔꯣꯏ ꯑꯩꯗꯤ ꯂꯣꯁꯟ ꯇꯣꯏꯕꯤ ꯆꯠꯅꯞꯅꯔꯒ ꯎꯃꯥꯡꯗꯩꯛꯇꯊ ꯊꯣꯛꯑꯦ ꯍꯥꯏꯕ ꯀꯩꯅꯣꯁꯦ ꯁꯟꯁꯁꯀ꯭ꯔꯤꯠꯇꯣ ꯍꯦꯛ ꯀꯩꯅꯣ ꯇꯧꯔꯕ ꯑꯩꯈꯣꯏꯒꯤ ꯁꯟꯁꯤꯁ ꯁꯀꯤ ꯇꯩꯔꯕ ꯑꯗꯨꯝ ꯍꯧꯔꯛꯑꯅꯤ ꯍꯨꯃꯥꯡ ꯍꯦꯟꯅ ꯊꯣꯛꯆꯜꯂꯦ ꯍꯥꯏꯕ ꯏꯁꯥꯗ
ꯀꯩꯅꯣ ꯇꯧꯋꯣ ꯅꯪ ꯍꯧꯖꯤꯛ ꯂꯣꯏꯁꯜꯂꯕ ꯅꯠꯇ꯭ꯔꯣ
ꯑꯩ ꯂꯣꯁꯥꯂꯥꯅꯤ ꯂꯣꯁꯥꯟꯗꯤ ꯁꯤ ꯉꯍꯦꯛ ꯊꯝꯂꯣꯏꯕ ꯉꯍꯥꯛꯇꯪ ꯂꯩꯕꯒ ꯑꯩꯩꯅꯣ ꯉꯥꯏꯔꯝꯕꯅꯤ
ꯁꯟꯁꯀ꯭ꯔꯤꯟꯗꯤ ꯍꯥꯟꯅ ꯅꯪꯅ ꯅꯨꯡꯁꯥ ꯊꯣꯛꯣꯛꯇꯕ ꯋꯥꯠꯂꯤꯉꯩꯗꯒꯤ ꯍꯥꯟꯅ ꯇꯥꯏꯒꯩꯗꯧꯕꯅꯦꯕ ꯃꯣꯏ ꯔꯥꯏꯖꯔꯒꯨꯝ ꯑꯃ ꯍꯅꯅ ꯇꯥꯏꯔꯣ ꯄꯆꯔꯖꯔ ꯇꯩꯔꯣ ꯃꯣꯆꯨꯔꯥꯏꯖꯔ ꯇꯩꯕ ꯂꯣꯏꯔꯒ ꯉꯥꯏꯍꯥꯛ ꯃꯤꯅꯤꯠ ꯑꯃ ꯑ ꯊꯥꯕꯤꯔꯛꯑꯣ ꯑꯗꯨꯗꯨꯒ ꯑꯗꯨꯒꯤ ꯃꯊꯛꯇꯗ ꯑꯗꯨꯝ ꯁꯟꯁꯀ꯭ꯔꯤꯟꯗ ꯑꯗꯨꯝ ꯇꯩꯁꯜꯂꯣ ꯑꯗꯨꯒ ꯑꯗꯨꯝ ꯆꯠꯂꯣ ꯌꯥꯔꯦ ꯁꯟꯁꯀ꯭ꯔꯤꯟ ꯇꯩꯗꯕꯗꯤ ꯌꯥꯝ ꯐꯠꯇꯩ ꯅꯠꯇꯦꯕ ꯍꯥꯏꯕꯗꯤ ꯑꯩꯈꯣꯏꯒꯤ ꯑꯩꯈꯣꯏꯒꯤ ꯅꯨꯡꯁꯥꯒꯤ ꯀꯩꯅꯣꯁꯦ ꯃꯥꯒꯤ ꯌꯨ ꯕꯤ ꯔꯦꯁꯦ ꯌꯥꯝ ꯋꯥꯡꯉꯦꯕ ꯑꯩꯈꯣꯏꯒꯤ ꯀꯩꯅꯣꯁꯦ ꯍ꯭ꯌꯨꯃꯤꯗꯤꯇꯤ ꯇꯤꯤꯁꯦ ꯌꯥꯝ ꯋꯥꯡꯉꯕ꯭ꯔ ꯍꯤꯃꯤꯠ ꯆ ꯑꯗꯨꯏꯗꯨꯅ ꯃꯥꯒꯤ ꯀꯩꯅꯣꯁꯦ ꯑꯩꯈꯣꯏꯒꯤ ꯃꯥꯏꯍꯤꯡꯒꯨꯝꯕ ꯀꯩꯒꯨꯝꯕ ꯑ ꯀꯈꯤꯇꯪꯒ ꯂꯩ ꯃꯤ ꯑꯗꯨꯦꯗꯅ ꯍꯦꯟꯅ ꯀꯥꯊꯦꯛꯑꯒ ꯍꯦꯟꯅ ꯃꯨꯁꯤꯜꯂꯒ ꯑꯗꯨꯅ ꯍꯦꯟꯅ ꯐꯠꯍꯟꯗꯦꯕ ꯃꯍꯤꯡ ꯁꯨꯡꯂꯩ ꯂꯩꯇꯕ ꯃꯤꯗꯁꯨ ꯑꯗꯨꯝ ꯇꯩꯒꯗꯧꯅꯤ ꯍꯥꯏꯕꯗꯤ ꯃꯥꯒꯤ ꯏꯁꯀꯤꯟꯗꯣ ꯅꯨꯡꯁꯥꯗꯨꯅ ꯇꯥꯏꯔ ꯐꯨꯖꯤꯜꯂꯒ ꯑꯩꯈꯣꯏꯒꯤ ꯁꯣꯛꯍꯟꯗꯣꯏ ꯁꯔꯨꯛꯄꯨꯗꯤ ꯉꯁꯥꯏꯒꯤ ꯁꯟꯁꯀ꯭ꯔꯤꯟꯗ ꯇꯩꯔꯀꯥꯟꯗ ꯃꯥꯒꯤ ꯈꯤꯇꯪ ꯉꯥꯛꯊꯣꯛꯅꯕꯒꯤ ꯀꯩꯅꯣ ꯑꯃ ꯄꯤꯔꯤꯅꯦꯕ ꯈꯪꯕ꯭ꯔꯥ ꯑꯗꯨꯗꯨꯅ ꯑꯗꯨ ꯇꯩꯕ ꯃꯤꯒ ꯇꯩꯗꯕ ꯃꯤꯒꯁꯦ ꯑꯇꯩꯕ ꯃꯤꯅꯔꯦ ꯑꯗꯨꯝ ꯀꯩꯅꯣ ꯍꯦꯜꯂꯗꯧꯕꯅꯤ ꯃꯥꯏ ꯏꯁꯀꯤꯟ ꯀꯩꯀꯥꯗꯨꯗ ꯑꯗꯨꯝ ꯐꯕ ꯍꯦꯜꯂꯗꯧꯕꯅꯤ ꯑꯗ ꯈꯖꯟꯗꯕ ꯈꯣꯠꯆꯟꯗꯕ ꯑꯃ ꯑꯃ ꯂꯩꯗꯅꯀꯣ ꯑꯗꯨꯝ ꯖꯣꯇꯣꯟ ꯇꯧꯗꯕꯨꯗꯤ ꯍꯥꯄꯣꯟꯗꯗ
ꯑ
ꯍꯣꯏ ꯃꯄꯥꯟ ꯊꯣꯛꯇ꯭ꯔꯐꯥꯎꯗ ꯁꯟꯁꯀ꯭ꯔꯤꯟꯗꯤ ꯑꯗꯨꯝ ꯏꯃꯨꯡꯗ ꯂꯩꯔꯕꯕꯨꯥꯎꯗ ꯑꯗꯨꯝ ꯇꯩꯌꯣ ꯍꯥꯏ ꯅꯦꯃ ꯑꯗꯣ ꯑꯩꯈꯣꯏꯁꯨ ꯅꯍꯋꯥꯏ ꯑꯩꯈꯣꯏꯅ ꯏꯟꯈꯠꯂꯛꯄ ꯇꯥꯏꯃꯤꯡꯗꯗꯤ ꯑꯩꯈꯣꯏ ꯁꯟꯁ꯭ꯀ꯭ꯔꯤꯟ ꯍꯥꯏꯕ ꯁꯟꯁ꯭ꯀ꯭ꯔꯤꯟ ꯒ ꯁꯨꯛꯁꯤꯟ ꯁꯤꯖꯤꯟꯅꯔꯛꯇꯦꯕ ꯍꯥꯏꯗꯤ ꯃꯇꯝꯗꯨꯗꯗꯤ ꯀꯩꯁꯨ ꯌꯥꯝꯅꯁꯨ ꯈꯪꯗꯦ ꯑꯗꯨꯒ ꯃꯣꯏꯆꯨꯔꯥꯏꯖꯔ ꯀꯔꯤ ꯀꯔꯥ ꯑꯗ ꯍꯣꯏ ꯀ꯭ꯂꯤꯟꯖꯤꯡꯕꯨꯗꯤ ꯑꯗꯨꯝ ꯇꯧꯔꯛꯑꯦ ꯀ꯭ꯂꯤꯦꯟꯖꯤꯡ ꯃꯤꯜꯛ ꯀꯥꯏꯅ ꯊꯣꯛꯏ ꯀꯣ ꯑꯗꯨꯗ ꯇꯧꯔꯛꯑꯦ ꯃꯥꯏ ꯇꯥꯊꯣꯛꯅꯕ ꯑꯗꯩ ꯐꯦꯁ ꯋꯥꯁ ꯀꯩꯀꯥꯗꯤ ꯑꯗꯨꯝ ꯑꯗꯨꯝ ꯁꯤꯖꯤꯟꯅꯔꯛꯑꯦꯕ ꯑꯗꯨ ꯐꯦꯁ ꯋꯥꯁꯄꯨꯗꯤ ꯍꯧꯖꯤꯛꯁꯨ ꯑꯗꯨꯝ ꯁꯤꯖꯤꯟꯅꯔꯤꯕ ꯑꯗꯨꯗꯨꯒ ꯀꯩꯅꯣꯁꯤꯗꯤ ꯁꯟꯁꯀ꯭ꯔꯤꯟꯁꯤꯅ ꯇꯩꯓꯛꯇꯦ ꯑꯗꯨꯅꯁꯨ ꯑꯌꯥꯝꯕ ꯁꯣꯛꯄ ꯖꯥꯠꯅꯦꯅ ꯈꯜꯂꯦꯕ
ꯑꯝ
ꯍꯣꯏꯗꯣꯏꯅꯦ ꯖꯣꯇꯣꯟ ꯖꯣꯇꯣꯟ ꯌꯥꯝ ꯇꯧ ꯍꯥꯏꯕꯅꯤ ꯗ ꯐꯖꯍꯟꯒꯦ ꯈꯣꯠꯍꯟꯒꯦ ꯇꯦꯛꯇ ꯀꯥꯏꯗꯅ ꯂꯩꯒꯦ ꯍꯥꯏ ꯇꯥꯔꯗꯤ ꯑꯩꯈꯣꯏꯅ
ꯑꯁ ꯑꯗꯨꯅꯤ ꯅꯪꯅ ꯉꯁꯥꯏ ꯅꯪꯅ ꯉꯁꯥꯏ ꯆꯍꯤꯁꯦ ꯈꯤꯇꯪ ꯉ ꯅꯧꯊꯣꯛ ꯌꯥꯔꯗꯤ ꯍꯥꯏꯕꯗꯣ ꯑꯗꯨꯅꯤ ꯑꯩꯅ ꯈꯜꯂꯝꯃꯤꯁꯦ ꯑꯩꯈꯣꯏꯒꯤ ꯏꯟꯈꯠꯂꯛꯄꯩ ꯇꯥꯏꯃꯤꯡꯗ ꯁꯨꯃꯥꯏꯅ ꯑꯩꯈꯣꯏꯒꯤ ꯎꯝ ꯀꯌꯥ ꯁꯃꯥꯏꯅꯒ ꯌꯨꯇ꯭ꯌꯨꯕꯇ ꯀꯩꯗ ꯑꯃꯗ ꯑꯃꯗ ꯃꯌꯥꯝꯅ ꯈꯪꯍꯟꯕꯤꯔꯤꯕ ꯁꯨꯃꯥꯏꯅ ꯃꯇꯝꯗꯨꯗ ꯈꯪꯍꯟꯕꯤꯕ ꯑꯣꯏꯔꯝ ꯇꯥꯗꯤ ꯑꯩꯈꯣꯏꯖꯨ ꯖꯣꯇꯣꯟꯗꯤ ꯑꯗꯨꯝ ꯇꯧꯔꯛꯑꯀꯥꯟꯗ ꯑꯗꯨꯝ ꯍꯦꯟꯅ ꯀꯩꯅꯣ ꯇꯧꯔꯅ ꯂꯩꯒꯗꯧꯕꯗꯨ
ꯎꯝ
ꯁꯨꯡꯁꯣꯏ ꯁꯣꯏꯗꯅ ꯂꯩꯅꯤꯀꯣ ꯒꯥꯏꯅ ꯋꯥꯈꯜꯗ ꯈꯜꯂꯦꯕ
ꯍꯧꯖꯤꯛꯇꯤ ꯑꯗꯨꯅꯤ ꯑꯗꯨꯅꯤꯅ ꯃꯥꯅꯤ ꯑꯩꯈꯣꯏꯅ ꯍꯦꯛ ꯒ꯭ꯌꯥꯟ ꯇꯥꯔꯛꯀ ꯃꯤꯀꯨꯞꯗꯒꯤ ꯑꯩꯈꯣꯏꯁꯨ ꯃꯇꯝꯗꯨꯗ ꯐꯣꯟꯁꯦ ꯊꯣꯛꯑꯒ ꯌꯨꯇꯨꯕ ꯀꯩꯗ ꯑꯣꯏꯔꯒꯁꯨ ꯑꯃꯃꯝ ꯍꯧꯖꯤꯛꯇꯤ ꯌꯥꯝꯅ ꯍꯧꯖꯤꯛꯇꯤ ꯑꯗꯨꯝ ꯑꯩꯅ ꯀꯩꯅꯣꯝ ꯍꯤꯔꯝ ꯈꯨꯗꯤꯡꯃꯛꯇ ꯊꯤꯖꯤꯟꯒꯦ ꯍꯥꯏꯇꯥꯔꯗꯤ ꯂꯣꯏ ꯐꯪꯉꯦꯗꯅ
ꯐꯪꯉꯤ ꯐꯪꯉꯤ ꯐꯪꯉꯤ
ꯑꯗꯨꯏ ꯁꯤꯒꯨꯝꯕ ꯌꯦꯡꯕ ꯈꯣꯠꯄ ꯊꯣꯛꯂꯛꯏ ꯃꯌꯥꯁꯦ ꯑꯗꯣ ꯀꯥꯟꯅꯗꯣꯏꯅꯤ ꯑꯗꯨ ꯁꯤ ꯌꯥꯝ ꯁꯦꯡꯅ ꯍꯥꯏꯔꯒꯗꯤ ꯑꯩꯈꯣꯏ ꯃꯇꯝ ꯏꯟꯈꯠꯂꯛꯄꯗꯗꯤ ꯁꯤ ꯐꯪ ꯑꯣꯏꯗꯦ ꯍꯥꯏꯕ ꯄꯣꯠꯇꯨ ꯅꯠꯇ꯭ꯔꯥ ꯍꯣꯟꯕ ꯊꯣꯛꯇꯕꯣꯏ ꯐꯣꯟꯁꯤ ꯀꯌꯥꯅꯣ ꯑꯦꯂꯚꯦꯟ ꯍꯟꯗ꯭ꯔꯦꯗꯀ ꯊꯣꯛꯄꯗꯨꯕꯨ ꯁꯣꯛ ꯀꯌꯥꯗꯅꯣ
ꯁꯣꯛ ꯀꯌꯥ ꯑꯣꯏꯗꯣꯏꯅꯣ ꯑꯗꯨꯕꯣ
ꯂꯤꯁꯤꯡ ꯑꯅꯤꯒꯅꯦ ꯃꯔꯤ ꯁ꯭ꯋꯥꯏꯗꯔꯣ ꯇꯔꯨꯛ ꯇꯔꯣ ꯇꯔꯨꯛ ꯁꯋꯥꯏꯗꯔꯣ ꯂꯤꯁꯤꯡ ꯑꯅꯤꯒ ꯃ
ꯍꯣꯏ ꯑꯇꯥꯏ ꯑꯇꯥꯏ ꯑꯇꯥꯏꯒꯨꯝꯕꯗꯣ ꯑꯣꯏꯔꯝꯗꯧ ꯃꯥꯜꯂꯦ ꯑꯌꯥꯝꯕꯅ
ꯇꯥꯗ ꯑꯗꯨꯏ ꯎ ꯀꯃꯜ ꯀꯩꯅꯣ ꯑꯣꯏꯔꯛꯄꯖꯦ
ꯀꯤꯄꯦꯗꯁꯤꯗꯅꯦ ꯑꯁ ꯀꯗꯥ ꯀꯗꯥ ꯃꯦꯁꯦꯁ ꯃꯦꯠꯄꯁꯦ ꯀꯌꯥꯝ ꯍꯩ ꯈꯟꯕ꯭ꯔꯥ ꯑꯩꯁꯦ ꯀꯤꯄꯦꯗꯁꯤꯗ
ꯃꯥꯅꯦ ꯃꯤ ꯌꯦꯡꯗ꯭ꯔꯁꯨ ꯌꯥꯕꯅꯤ ꯑꯗꯒꯤ ꯆꯩ ꯇꯦꯛꯅꯒ ꯅꯝꯕꯁꯨ ꯌꯥꯎꯏꯤ ꯀꯤꯄꯦ ꯌꯥꯗ꯭ꯔꯀꯥꯟꯗ ꯑꯗꯒꯤ ꯊꯥꯏꯅ ꯔꯤꯆꯥꯔꯖꯐꯧ ꯃꯅ ꯌꯥꯝ ꯂꯩ
ꯍꯣꯏ ꯍꯣꯏ ꯍꯣꯏ ꯈꯣꯑꯣꯣ ꯈꯣꯑꯣ ꯍꯥꯞꯄꯗꯣ ꯏꯁꯇꯥꯔ ꯋꯥꯟ ꯇꯨ ꯐꯥꯏꯚ ꯀꯥꯏꯅ ꯇꯧꯗꯅꯦ
ꯇꯔꯥ ꯃꯈꯥꯏ ꯍꯦꯜꯂꯦ ꯑꯩꯁꯨ ꯂꯣꯏꯁꯥꯟꯅꯕ
ꯐꯔꯦ ꯐꯔꯦ ꯐꯔꯦ ꯑꯗꯨꯗꯤ ꯎꯝ ꯊꯝꯃꯣ ꯎꯝ